ꯇꯥꯕ꯭ꯔꯣ
ꯎꯝ ꯇꯥꯔꯦ
ꯀꯩꯗꯧꯔꯝꯃꯤꯅꯣ ꯍꯧꯖꯤꯛꯐꯥꯎ
ꯑꯩꯁꯦ ꯉꯁꯤꯗꯤ ꯑꯩꯈꯣꯏ ꯇꯦꯝꯅ ꯊꯕꯛ ꯆꯠꯊꯣꯛꯈꯤꯕ ꯑꯗꯨꯗꯨꯒꯤ ꯑꯩꯅ ꯆꯥꯛ ꯊꯣꯡꯕꯤꯔꯝꯕꯅꯤ ꯂꯣꯏꯕꯨꯗꯤ ꯂꯣꯏꯁꯤꯜꯂꯦ
ꯀꯦꯟꯖꯥꯡ ꯊꯣꯡꯉꯕ ꯉꯁꯤꯗꯤ
ꯂꯐꯨ ꯈꯔꯁꯨ ꯂꯩꯔꯝꯃꯦ ꯑꯗꯩ ꯀꯣꯕꯤ ꯐꯨꯜꯁꯨ ꯂꯩꯔꯝꯃꯦ ꯑꯗ ꯑꯩꯅ ꯂꯐꯨꯗ ꯑꯣꯏꯅ ꯆꯥꯅꯤꯡꯉꯦꯅ ꯂꯐꯨ ꯐꯨꯗꯣ ꯃꯀꯨ ꯈꯔ ꯈꯣꯛꯇꯣꯛꯑꯒ ꯃꯀꯞ ꯃꯀꯛ ꯃꯀꯛ ꯀꯛꯑꯒ ꯑꯩꯈꯣꯏꯒꯤ ꯊꯥꯎ ꯈꯔ ꯉꯧꯔꯒ ꯉꯥ ꯌꯥꯌꯥꯏ ꯊꯥꯛꯆꯤꯜꯂꯒ ꯊꯣꯡꯕꯗꯣ ꯑꯗꯨ ꯑꯣꯏꯅ ꯆꯥꯅꯤꯡꯉꯤ ꯒꯦꯅ ꯑꯩꯅ ꯊꯣꯡꯉꯦ ꯂꯣꯏꯕꯨꯗꯤ ꯂꯣꯏꯔꯦ
ꯑꯣ ꯌꯥꯝ ꯍꯥꯎꯗꯧ ꯃꯥꯜꯂꯦ ꯂꯐꯨꯗꯣ ꯉꯥ ꯑꯌꯥꯏꯕ ꯈꯔ ꯅꯝꯅ ꯊꯥꯛꯑꯗꯤ ꯑꯗꯨꯝ ꯍꯥꯎꯕꯅꯦꯕꯀꯣ
ꯎꯝ ꯉꯥ ꯑꯌꯥꯏꯕ ꯔꯧ ꯑꯌꯥꯏꯕ ꯈꯔꯖꯨ ꯂꯩꯔꯝꯃꯦ ꯑꯗꯩ ꯃꯨꯀꯥ ꯉꯥ ꯑꯌꯥꯏꯕ ꯈꯔꯖꯨ ꯂꯩꯔꯝꯃꯦ ꯑꯅꯤꯃꯛꯇ ꯌꯥꯟꯁꯤꯟꯅꯔꯒ ꯑꯗꯨꯝ ꯊꯥꯛꯆꯜꯂꯦ ꯃꯣꯔꯣꯛꯇꯤ ꯁꯥꯒꯗ꯭ꯔꯥ ꯁꯥꯔꯣꯏꯗ꯭ꯔꯥ ꯈꯪꯗꯦ ꯑꯩꯅ ꯃꯣꯔꯣꯛ ꯇꯦꯛꯄ ꯃꯔꯤꯃꯨꯛꯇꯪ ꯊꯥꯛꯑꯦ ꯑꯩ ꯃꯣꯔꯣꯛꯇꯤ ꯌꯥꯝ ꯆꯥꯕ ꯉꯝꯗꯦ ꯑꯗꯨꯒꯤ ꯍꯥꯎꯗꯧꯕꯨꯗꯤ ꯃꯥꯜꯂꯦ ꯅꯣꯏꯗꯤ ꯀꯩ ꯆꯥꯔꯕ
ꯈꯣꯏꯗꯤ ꯉꯁꯤ ꯎꯇꯤ ꯊꯣꯡꯉꯦ ꯑꯩꯅ ꯀꯩꯅꯣ ꯇꯧꯋꯦ ꯄꯥꯡꯈꯣꯛ ꯃꯅꯥ ꯍꯦꯛꯑꯦ ꯑꯗꯒꯤ ꯀꯩꯅꯣ ꯎꯝ ꯈꯥꯃꯦꯟ ꯑꯁꯤꯟꯕꯤ ꯃꯇꯣꯟ ꯃꯅꯥꯗꯣ ꯑꯥꯗꯨ ꯍꯦꯛꯑꯦ ꯃꯅꯥ ꯑꯅꯧꯕꯗꯣ ꯑꯥꯗꯒꯤ ꯀꯥꯔꯣꯠ ꯃꯅꯥ ꯑꯥꯅꯧꯕ ꯍꯥꯞꯄꯦ ꯁꯦꯕꯣꯠ ꯃꯅꯥ ꯑꯅꯧꯕ ꯍꯥꯞ ꯄꯦ ꯊꯧꯅꯝ ꯍꯥꯞꯄꯦ ꯑꯗꯒꯤ ꯖꯤꯟ ꯁꯦꯡ ꯍꯥꯏꯅ ꯑꯃ ꯂꯩꯕꯅꯦꯕꯀꯣ ꯑꯥꯗꯨꯁꯨ ꯍꯥꯞꯄꯦ ꯑꯗꯒꯤ ꯃꯔꯨ ꯃꯔꯨ ꯄꯥꯟꯕ ꯑꯃꯨ ꯄꯥꯟꯕꯗ ꯃꯃꯤꯡ ꯀꯩꯀꯧꯅꯣ ꯀꯥꯎꯒ꯭ꯔꯦ ꯑꯥꯗꯨꯁꯨ ꯍꯥꯞꯄꯦ ꯑꯗꯨꯗꯨꯒ ꯊꯣꯡꯉꯦ ꯍꯥꯎꯋꯦ ꯐꯖꯅ ꯁꯪꯍꯟꯕ ꯑꯩꯅ ꯎꯠꯇꯤꯗꯣ ꯉꯁꯤꯗꯤ ꯑꯥꯁꯪꯕ ꯑꯣꯏꯅ ꯆꯥꯅꯤꯡꯉꯦꯅ
ꯅꯪꯅ ꯃꯔꯨ ꯃꯔꯨ ꯄꯥꯟꯕ ꯍꯥꯏꯗꯣ ꯈꯣꯏꯒꯤ ꯃꯣꯔꯣꯛ ꯃꯥꯟ ꯍꯥꯏꯕ꯭ꯔꯥ ꯀꯩꯅꯣꯝ ꯍꯥꯏꯕꯅꯦꯕꯀꯣ ꯑꯗꯨꯃꯥꯏꯅ ꯍꯥꯏꯅꯩꯌꯦꯕ ꯑꯩꯖꯨ ꯈꯪꯉꯦ ꯑꯗꯨ ꯃꯁꯛꯇꯣ ꯃꯣꯔꯣꯛꯀꯤ ꯃꯅꯥꯑꯣꯏ ꯀꯩꯑꯣꯏ ꯇꯧꯕꯅꯦꯕ ꯃꯥꯏ ꯄꯥꯝꯕꯤꯗꯨꯖꯨ ꯑꯗꯨ ꯈꯪꯉꯦ ꯍꯥꯎꯕꯅꯤ ꯎꯇꯤ ꯑꯁꯪꯕꯗ ꯑꯩꯁꯨ ꯌꯥꯝ ꯄꯥꯝꯖꯩꯌꯦ ꯆꯥꯅꯤꯡꯉꯤ ꯁꯪꯇ꯭ꯔꯤꯛ ꯁꯪꯕꯗꯨꯅꯦ ꯆꯥꯅꯤꯡꯉꯤꯁꯦ ꯑꯥꯗꯣ ꯃꯣꯏꯁꯦ ꯑꯃꯨꯛ ꯄ꯭ꯔꯦꯁꯔ ꯀꯨꯀꯔꯗꯒ ꯀꯥꯝꯃꯗꯤ ꯁꯪꯕꯒꯤ ꯆꯥꯡꯖꯦ ꯍꯟꯗꯕꯅꯦ ꯅꯪꯒꯤꯗꯤ ꯁꯪꯕ꯭ꯔꯥ ꯉꯁꯤꯗꯤ
ꯑꯁ ꯁꯪꯕ ꯍꯥꯏꯕ ꯄꯨꯡꯁꯪ ꯁꯪꯉꯦ ꯑꯗꯣ ꯑꯩꯗꯣ ꯁꯨꯃꯥꯏꯅ ꯇꯧꯕ ꯀꯨꯀꯔꯗ ꯀꯥꯝꯕꯗꯣ ꯁꯪꯗꯧ ꯃꯥꯟꯗꯦꯅꯀꯣ ꯀꯩꯅꯣ ꯃꯈꯩꯗꯨꯗꯤ ꯍꯥꯏꯕꯗꯤ ꯑꯩꯒꯤ ꯍꯥꯞꯀꯗꯕ ꯍꯋꯥꯏ ꯆꯦꯡꯋꯥꯏ ꯆꯥꯛꯅꯦ ꯃꯪꯒꯟ ꯑꯇꯤꯡꯕ ꯅꯦ ꯍꯋꯥꯏ ꯀꯩꯀꯩꯗꯨ ꯇꯧꯔꯒ ꯀꯨꯀꯔ ꯃꯆꯥ ꯑꯃ ꯂꯩꯌꯦꯕꯀꯣ ꯑꯗ ꯀꯥꯝꯊꯣꯛꯈ꯭ꯔꯦꯕ ꯑꯗꯨꯝ ꯈꯔ ꯄꯠꯅꯕ ꯈꯔ ꯃꯨꯟꯅꯕ ꯍꯥꯏꯇꯥꯔꯦ ꯑꯗꯨꯃꯥꯏ ꯀꯥꯝꯊꯣꯛꯈ꯭ꯔꯦ ꯑꯗꯨꯒ ꯀꯩꯅꯣ ꯈꯛꯇ ꯍꯥꯏꯗꯤ ꯃꯅꯥ ꯃꯁꯤꯡꯗꯨ ꯉꯥꯛꯇ ꯑꯥꯈꯣꯏ ꯀꯨꯀꯔ ꯑꯆꯧꯕꯗꯣ ꯍꯣꯔꯦꯟ ꯀꯣꯟꯅꯒꯤ ꯑꯣꯏꯒꯗꯕꯗꯣ ꯑꯗꯨꯗ ꯍꯥꯞꯆꯤꯜꯂꯦ ꯑꯗꯨꯗꯨꯒ ꯐꯖꯅ ꯍꯥꯏꯗꯤ ꯃꯣꯏ ꯄꯥꯡꯀꯣꯛꯇꯤ ꯑꯃꯨꯛ ꯂꯦꯡꯉꯤꯗꯅꯀꯣ ꯑꯗꯨꯏꯗꯨꯅ ꯑꯩ ꯏꯪꯉꯤꯀꯥꯟꯗ ꯂꯦꯡꯉꯦꯕ ꯑꯗꯨꯅ ꯃꯨꯜꯂꯛꯄꯩꯗꯨꯗ ꯑꯗꯨꯝ ꯈꯛ ꯈꯛꯓ ꯊꯥꯎ ꯑꯁꯥꯕ ꯈꯔ ꯍꯥꯞꯆꯤꯜꯂꯦ ꯍꯥꯏꯕꯗꯤ ꯀꯩꯒꯤꯅꯣ ꯍꯥꯏꯕ ꯃꯇꯝꯗ ꯄꯥꯗꯕꯒꯤ ꯁꯔꯨꯛꯇꯨ ꯈꯔ ꯍꯟꯗꯅꯕꯀꯣ ꯑꯗꯨꯃꯥꯏ ꯇꯧꯔꯒ ꯃꯅꯥꯗꯣ ꯈꯔ ꯈꯔ ꯇꯣꯏꯔꯛꯄꯗꯒꯤ ꯑꯀꯨꯞ ꯈꯣꯏ ꯑꯗꯨꯗꯤ ꯑꯃꯨꯛ ꯁꯪꯖꯤꯜꯂꯒ ꯍꯥꯞꯆꯤꯜꯂꯦ ꯑꯗꯨꯃꯥꯏ ꯇꯧꯋꯦ ꯅꯠꯇ꯭ꯔ ꯇꯥꯔꯒꯗꯤ ꯂꯣꯏꯅ ꯀꯥꯝꯕꯗꯣ ꯃꯨꯟꯁꯨ ꯃꯨꯟꯗꯦ ꯑꯗꯩ ꯄꯥꯗꯕꯁꯨ ꯇꯧꯕꯗꯣ ꯇꯣꯉꯥꯟ ꯇꯣꯉꯥꯟ ꯀꯥꯝꯃꯒ ꯑꯗꯨꯃꯥꯏꯅ ꯍꯥꯞꯆꯤꯜꯂꯦ ꯍꯥꯎꯋꯦ ꯐꯖꯅ ꯉꯁꯤꯗꯤ
ꯑꯩꯗꯤ ꯎꯇꯤꯖꯦ ꯂꯣꯏꯅꯃꯛꯄꯨꯗꯤ ꯍꯥꯎꯋꯤꯀꯣ ꯑꯗꯨꯕꯨ ꯑꯩꯗꯤ ꯃꯤꯅ ꯉꯥꯎꯋꯦ ꯍꯥꯏꯒꯗ꯭ꯔꯥ ꯈꯪꯗꯦ ꯎꯇꯤ ꯑꯈꯣꯏꯒꯤ ꯇꯣꯔꯕꯣꯠ ꯎꯇꯤꯗꯣ ꯑꯗꯨꯗꯤ ꯌꯥꯝ ꯆꯥꯅꯤꯡꯉꯦꯕ ꯇꯧꯔꯕꯣꯠ ꯃꯇꯨꯝ ꯃꯇꯨꯝꯒ ꯌꯥꯎꯔꯒ ꯆꯥꯕꯗꯣ ꯑꯗꯨꯒ ꯑꯩꯗꯤ ꯑꯃꯨꯛꯁꯨ ꯁꯣꯗꯥꯒꯤ ꯃꯥꯒꯤ ꯆꯥꯡꯖꯦ ꯈꯤꯇꯪ ꯍꯟꯊꯅ ꯊꯥꯛꯄꯗꯣ ꯄꯥꯝꯃꯦꯕ ꯁꯣ ꯗꯤ ꯕꯩꯒꯞ ꯌꯥꯛꯄꯖꯦ ꯑꯩꯗꯤ ꯆꯥꯅꯤꯡꯗꯦꯕ ꯑꯗꯒꯤ ꯈꯣꯏꯗꯤ ꯆꯈꯥꯎꯖꯨ ꯁꯣꯛꯄ ꯃꯤꯅꯤꯅꯅꯦ ꯑꯗꯨ ꯃꯣꯏꯒꯤ ꯁꯣꯗꯥꯕꯩꯒꯞ ꯈꯔ ꯍꯦꯟꯅ ꯍꯥꯞꯄꯁꯦ ꯆꯥꯕꯗꯁꯨ ꯅꯨꯡꯉꯥꯏꯇꯦꯕ ꯑꯗꯨꯅ ꯑꯩꯗꯤ ꯑꯩꯒꯤ ꯁꯔꯨꯛꯇꯤ ꯍꯥꯟꯅ ꯑꯗꯨꯝ ꯂꯧꯊꯣꯛꯑꯦ ꯁꯣꯗꯥꯕꯩꯒꯞ ꯌꯥꯝꯅ ꯍꯥꯞꯇ꯭ꯔꯤꯉꯩꯗ ꯑꯗꯣ ꯑꯩ ꯑꯗꯨꯃꯥꯏꯅ ꯑꯗꯨꯝ ꯆꯥꯏ ꯑꯗꯨꯒ ꯑꯩ ꯇꯣꯔꯕꯣꯠ ꯎꯇꯤꯁꯤ ꯌꯥꯝ ꯄꯥꯝꯃꯤ ꯑꯇꯩꯖꯨ ꯆꯥ ꯄꯥꯝꯗꯦ ꯍꯥꯏꯕ ꯅꯠꯇꯦ ꯑꯗꯨꯖꯨ ꯑꯩꯅ ꯈꯔ ꯍꯦꯟꯅ ꯄꯥꯝꯖꯕ ꯍꯥꯏꯇꯥꯔꯦꯀꯣ ꯇꯣꯔꯕꯣꯠ ꯎꯇꯤꯅ ꯍꯦꯟꯅ ꯄꯥꯝꯃꯦꯕ ꯑꯥꯗꯨ ꯃꯤꯗꯤ ꯎꯁꯣꯏ ꯎꯇꯤꯅꯦ ꯍꯦꯟꯅ ꯆꯥꯅꯤꯡꯉꯤ ꯑꯥꯗꯒꯤ ꯎꯁꯤ ꯎꯠ ꯇꯤ ꯑꯥꯁꯪꯕꯅꯦꯅ ꯄꯥꯝꯃꯤ ꯀꯥꯏꯅ ꯃꯈꯟ ꯃꯈꯜꯅꯤꯗꯅꯀꯣ ꯑꯩꯒꯤ ꯑꯣꯏꯅꯗꯤ ꯇꯣꯔꯕꯣꯠ ꯎꯇꯤꯁꯦ ꯌꯥꯝ ꯄꯥꯝꯃꯦ
ꯍꯣꯏ ꯑꯗꯨꯝ ꯍꯥꯎꯕꯗꯤ ꯍꯥꯎꯕꯅꯦꯕꯀꯣ ꯃꯈꯟ ꯃꯈꯟ ꯆꯥꯕꯁꯦ ꯑꯗꯨꯝ ꯈꯣꯏ ꯃꯥꯆꯧ ꯍꯣꯏ ꯃꯅꯤꯡꯒꯤ ꯃꯥꯆꯧ ꯍꯣꯏꯗꯤ ꯃꯣꯏ ꯇꯧꯛꯕꯣꯠꯁꯦ ꯌꯥꯝ ꯆꯥꯏꯑꯕ ꯑꯗꯣ ꯑꯩ ꯇꯧꯔꯕꯣꯠ ꯎꯇꯤ ꯁꯤ ꯀꯌꯥ ꯍꯦꯟꯅ ꯆꯥꯅꯤꯡꯗꯦ ꯍꯥꯏꯕꯗꯤ ꯄꯥꯝꯗꯦꯕꯀꯣ ꯑꯩꯅ ꯆꯥꯅꯤꯡꯕꯖꯦ ꯑꯗꯨꯝ ꯑꯁꯪꯕꯁꯦ ꯑꯁꯤ ꯆꯥꯅꯤꯡꯉꯦꯗꯤ ꯃꯪꯒꯟ ꯎꯠ ꯇꯤꯒꯨꯝꯕꯁꯨ ꯀꯩ ꯍꯥꯏꯗꯨꯅꯣ ꯈꯪꯗꯦ ꯑꯗꯨꯝ ꯌꯥꯝ ꯄꯥꯝꯕꯗꯣ ꯑꯗꯨ ꯑꯣꯏꯗꯤ ꯑꯣꯏꯗꯦꯕꯀꯣ ꯍꯣꯏ ꯎꯁꯣꯏꯒ ꯍꯥꯞꯄ ꯃꯤꯗꯤ ꯎꯁꯣꯏ ꯎꯠꯇꯤꯒ ꯍꯥꯏꯔꯒ ꯌꯥꯝ ꯄꯥꯝꯅꯕꯣꯏ ꯈꯟꯕꯗꯣ ꯑꯩꯗꯤ ꯀꯩꯁꯨ ꯌꯥꯝ ꯀꯜꯂꯛꯄ ꯑꯣꯏꯗꯦ ꯑꯗꯨꯝ ꯊꯥꯒꯩ ꯁꯦꯡꯅ ꯁꯪ ꯇ꯭ꯔꯤꯛ ꯁꯪꯕ ꯑꯗꯒꯤ ꯑꯈꯣꯏ ꯕꯥꯃꯣꯟꯅꯒ ꯎꯁꯣꯞꯇꯒ ꯊꯣꯡꯕ ꯑꯗꯨꯒꯨꯝꯕꯗꯣ ꯌꯥꯝ ꯄꯥꯝꯃꯦꯕꯀꯣ ꯑꯁ ꯉꯁꯤ ꯑꯩ ꯎꯠꯇꯤ ꯀꯨꯁꯪꯗꯨ ꯅꯪ ꯎꯔꯗꯤ ꯁꯪ ꯇ꯭ꯔꯤꯛ ꯁꯪꯅꯤ ꯌꯥꯝ ꯁꯪꯉꯦꯕꯀꯣ ꯑꯗꯨꯃꯥꯏꯅ ꯁꯪꯉꯝ ꯁꯪꯉꯝꯕꯗꯣ ꯄꯥꯝꯕꯒꯤ ꯑꯁꯪꯕꯗꯣ ꯆꯥꯗꯕ ꯀꯨꯏꯔꯦꯅ ꯇꯧꯔꯒ ꯁꯪꯉꯒ ꯆꯥꯒꯦꯅ ꯇꯧꯔ ꯁꯪꯍꯟꯕꯅꯤꯗ
ꯁꯪꯒꯣꯝ ꯑꯅꯧꯕꯨꯝꯒꯨꯝꯕ ꯊꯥꯛꯑꯒꯁꯨꯅꯦ ꯑꯣꯏꯅꯝꯕ ꯍꯦꯟꯕꯅꯦꯕꯀꯣ ꯎꯇꯤ ꯑꯁꯪꯕꯁꯦ ꯁꯪꯒꯣꯝ ꯑꯅꯧꯕ ꯈꯣꯏ ꯃꯥ ꯍꯣꯏ ꯉꯥꯋꯥꯏ ꯊꯣꯡꯕꯗ ꯁꯪꯒꯣꯝ ꯑꯅꯧꯕ ꯊꯥꯛꯑꯒ ꯃꯣꯏꯗꯤ ꯑꯗꯨꯝ ꯁꯤꯡꯅ ꯊꯣꯡꯕꯅꯤꯅ ꯅꯦ ꯍꯦꯟ ꯅꯁꯨ ꯃꯍꯥꯎꯗꯨ ꯊꯣꯛꯏꯗꯅꯀꯣ ꯑꯗꯒꯤ ꯀꯣꯔꯐꯨ ꯃꯆꯥ ꯍꯥꯏꯒꯗ꯭ꯔꯥ ꯎꯌꯥꯟꯗꯣ ꯎꯝ ꯑꯣꯈꯣꯏ ꯀꯣꯏꯒꯤ ꯀꯩꯅꯣ ꯃꯥꯒꯤ ꯑꯄꯥꯕ ꯅꯠꯇꯕ ꯈꯔ ꯊꯥꯔꯞ ꯇꯧꯕ ꯈꯣꯠꯐꯨ ꯃꯆꯥ ꯑꯣꯏ ꯀꯩ ꯑꯣꯏ ꯇꯧꯕꯗꯣ ꯑꯗꯨꯅ ꯑꯗꯨꯝ ꯎꯌꯥꯟ ꯑꯣꯏꯕ ꯑꯈꯣꯏꯗꯤ ꯃꯤꯁꯤ ꯌꯥꯝꯕꯅꯤꯅꯀꯣ ꯑꯗꯨꯗꯨꯅꯅꯣ ꯁꯤꯡꯗ ꯇꯧꯔꯒ ꯈꯣꯏ ꯃꯥ ꯍꯣꯏꯅ ꯊꯣꯡꯕꯗꯗꯤ ꯍꯥꯎꯋꯤ ꯁꯪꯒꯣꯝ ꯑꯅꯧꯕ ꯃꯇꯝꯗꯨꯗꯗꯤ ꯑꯗꯨꯝ ꯁꯟ ꯀꯩꯀꯥꯁꯦ ꯑꯩꯈꯣꯏꯒꯤ ꯑꯝ ꯈꯣꯏꯒꯤ ꯌꯨꯝꯗꯪꯅꯕ ꯈꯪꯗꯦ ꯑꯗꯒꯤ ꯂꯩꯀꯥꯏꯒꯤ ꯑꯣꯏꯅꯁꯨ ꯑꯌꯥꯝ ꯑꯌꯥꯝꯕ ꯂꯣꯏꯃꯛ ꯂꯣꯏꯅꯩꯗꯅꯀꯣ ꯑꯗꯨꯃꯥꯏꯅ ꯇꯧꯕꯅꯤꯅ ꯁꯪꯒꯣꯝ ꯀꯩꯀꯥꯁꯤꯁꯨ ꯃꯔꯥꯡ ꯀꯥꯏꯅ ꯐꯪꯅꯕꯗꯣ ꯑꯗꯨ ꯑꯣꯏꯕꯅꯤꯅꯅꯦ ꯑꯗꯨ ꯃꯇꯝꯗꯨꯗ ꯁꯪꯒꯣꯝꯒꯁꯨ ꯍꯣꯡꯒ꯭ꯔꯕꯗ ꯄꯋꯥꯗ ꯂꯨꯞ ꯂꯨꯄꯥ ꯑꯅꯤ ꯀꯥꯏꯅ ꯍꯥꯏ ꯑꯗꯨꯃꯥꯏꯅ ꯇꯧ ꯃꯇꯥꯡꯗꯨꯗꯅꯤꯗ ꯍꯧꯇꯤꯛꯇꯤ ꯑꯥ ꯂꯨꯞ ꯂꯨꯄꯥ ꯀꯨꯟꯊ꯭ꯔꯥꯔ ꯀꯩꯅꯣꯝꯃ ꯌꯧꯔꯗꯥꯏꯅꯦ ꯀꯨꯟ ꯃꯉꯥꯒ ꯀꯨꯟꯊ꯭ꯔꯥ ꯔ ꯀꯩꯅꯣꯝꯃ ꯌꯧꯈ꯭ꯔꯕꯅꯦ ꯁꯪꯒꯣꯝꯒꯁꯦ
ꯍꯣꯏ ꯁꯪꯒꯣꯝꯗꯣ ꯍꯣꯏ ꯂꯤꯇꯔ ꯂꯤꯇꯔ ꯂꯤꯇꯔꯒꯤꯗꯣ ꯑꯣꯏꯇꯥꯔꯦ ꯍꯣꯏ ꯇꯔꯥ ꯈꯣꯏꯁꯤꯗꯗꯤ ꯑꯃꯨꯛ ꯇꯔꯥꯒꯤ ꯃꯄꯣꯠ ꯑꯗꯒꯤ ꯀꯩꯅꯣ ꯀꯨꯟꯒꯤ ꯃꯄꯣꯠ ꯑꯗꯨꯃꯥꯏꯅ ꯌꯣꯟꯗꯤ ꯌꯣꯜꯂꯤꯦꯕꯀꯣ ꯑꯌꯥꯝꯕꯅ ꯈꯨꯨꯟꯒꯤꯁꯦ ꯑꯗꯨꯝ ꯇꯔꯥꯒꯤꯁꯨꯨꯝ ꯌꯥꯏꯗ ꯍꯥꯏꯕꯗꯤ ꯂꯧꯕ ꯃꯤ ꯑꯃꯒꯤ ꯑꯗꯨꯝ ꯊꯛꯄꯒꯤ ꯆꯥꯡꯗꯣ ꯌꯥꯏꯞ ꯅꯣꯏꯅ ꯑꯃꯨꯛ ꯀꯨꯟꯊ꯭ꯔꯥꯒꯤ ꯍꯥꯏꯁꯤꯅ ꯑꯃꯨꯛ ꯃꯥꯒꯤ ꯆꯦꯔꯡ ꯑꯆꯧꯕꯗꯣ ꯇꯣꯗꯨ ꯇꯧꯔꯒ ꯍꯥꯟꯕ ꯈꯣꯠꯄꯗꯨ ꯑꯣꯏꯔꯝꯒꯅꯦꯕ ꯑꯗꯨꯗꯨ ꯅꯠꯇꯕ ꯑꯈꯣꯏꯗꯤ ꯇꯣꯉꯥꯟꯅ ꯑꯗꯨꯝ ꯂꯧꯕ ꯌꯥꯏꯑꯕꯀꯣ ꯃꯥꯏ ꯇꯔꯥꯒꯤ ꯄꯨꯕꯤꯔꯛꯑꯣ ꯍꯥꯏꯔꯁꯨ ꯑꯗꯨꯝ ꯄꯨꯔꯛꯄ ꯑꯗꯨꯃꯥꯏꯅ ꯑꯣꯏꯌꯦꯕ ꯍꯣꯏ ꯍꯥꯏ ꯅꯠꯇꯦ ꯑꯃꯨꯛ ꯁꯞꯁꯦ ꯌꯥꯝ ꯂꯣꯏꯅꯔꯝꯃꯦ ꯑꯗꯩ ꯑꯩꯈꯣꯏꯁꯨ ꯁꯟ ꯌꯥꯝ ꯂꯣꯏꯔꯝꯃꯦꯕꯀꯣ ꯑꯈꯣꯏꯅ ꯈꯪꯉꯛꯄꯗ ꯁꯟꯕꯤ ꯂꯩꯔꯝꯃꯦ ꯑꯗꯒꯤ ꯁꯟꯄꯥꯕꯣꯠ ꯂꯩꯔꯝꯃꯦ ꯁꯟꯄꯥꯕꯣꯠꯁꯤ ꯇꯧꯔꯒꯅ ꯎꯀꯥꯏ ꯀꯩꯀꯩ ꯆꯤꯡꯕ ꯈꯠꯄꯖꯦ ꯇꯧꯗꯣꯏꯅꯦꯕꯀꯣ ꯍꯥꯏꯗꯤ ꯗꯨꯀꯥꯟꯗꯗꯤ ꯃꯤꯁꯦ ꯏꯟꯖꯤꯟ ꯀꯩꯀꯩ ꯃꯆꯤꯟꯒꯨꯝꯕ ꯂꯩꯇꯕ ꯑꯣꯏꯕ ꯕꯅꯤꯅ ꯃꯤ ꯂꯣꯏꯅ ꯇꯧꯅꯕꯅꯤꯅ ꯂꯥꯡꯒꯣꯜꯁꯤꯃꯥ ꯑꯗꯨꯝ ꯀꯝꯄꯜꯁꯔꯤ ꯂꯩꯔꯅꯤ ꯑꯗꯒꯤ ꯎꯀꯥꯏ ꯀꯩꯀꯩꯁꯨ ꯐꯖ ꯂꯩꯗꯣꯏꯅꯦꯕꯀꯣ ꯑꯗꯣ ꯁꯟ ꯄꯥꯕꯣꯠꯁꯦ ꯇꯧꯔꯒ ꯆꯤꯡꯒꯗꯣꯏꯅꯤ ꯁꯟ ꯋꯥꯏꯅꯔꯝꯗꯦꯕꯥ ꯑꯗꯨꯝ ꯌꯨꯝꯊꯣꯡ ꯈꯨꯗꯤꯡꯒꯤ ꯁꯟ ꯍꯜ ꯂꯩꯔꯝꯕꯗꯣ ꯑꯗꯨꯃꯥꯏꯅ ꯇꯧꯋꯦ ꯑꯗꯨꯒ ꯁꯪꯒꯣꯝꯁꯨ ꯑꯗꯨꯝ ꯁꯟꯁꯤꯖꯨ ꯍꯥꯏꯗꯤ ꯃꯆꯥ ꯄꯣꯛꯑꯜ ꯄꯣꯛꯑꯜꯂꯒ ꯁꯟ ꯃꯄꯤ ꯐꯥꯔꯛ ꯀꯥꯟꯗ ꯂꯥꯕꯒꯨꯝꯕ ꯑꯆꯧꯕꯁꯦ ꯐꯥꯔꯀꯥꯟꯗ ꯑꯗꯨꯃꯥꯏ ꯇꯧꯔꯀꯥꯟ ꯌꯣꯟꯅꯕ ꯈꯣꯠꯅꯕ ꯑꯗꯨꯃꯥꯏꯅ ꯇꯧꯅꯔꯝꯃꯦ ꯅꯨꯡꯁꯤꯗ ꯅꯣꯏꯒꯤ ꯁꯟꯒꯨꯝꯕ ꯂꯣꯏꯍꯧ ꯂꯣꯏꯕꯀꯥꯟ ꯈꯪꯍꯧꯕ꯭ꯔꯥ ꯀꯃꯥꯏꯅ ꯇꯧꯒꯦ ꯅꯣꯏ ꯂꯣꯏꯔꯝꯕ꯭ꯔꯕ
ꯑꯈꯣꯏꯒꯤ ꯑꯣꯏꯅꯗꯤ ꯂꯣꯏꯗꯦꯕꯀꯣ ꯑꯗꯨꯕꯨ ꯑꯩꯈꯣꯏ ꯂꯩꯀꯥꯏꯁꯤꯗꯗꯤ ꯑꯗꯨꯝ ꯁꯟꯂꯣꯏꯕ ꯃꯌꯥꯝ ꯑꯃ ꯂꯩꯔꯝꯃꯦꯕꯥ ꯑꯗꯨꯅ ꯑꯗꯨꯝ ꯁꯪꯒꯣꯝ ꯂꯧꯕꯝꯖꯦ ꯅꯛꯄꯅꯤꯅꯦ ꯑꯗꯨꯝ ꯂꯧꯔꯝꯃꯤ ꯍꯧꯖꯤꯛꯇꯤ ꯑꯌꯥꯝꯕꯅ ꯁꯟ ꯑꯝꯇ ꯂꯣꯏꯅꯕ ꯑꯝꯕꯣꯛ ꯎꯗ꯭ꯔꯦꯗ ꯁꯟꯊꯤ ꯈꯤꯇꯪ ꯗꯔꯀꯥꯔ ꯂꯩꯔꯛꯄꯗꯅꯦ ꯐꯪꯗꯦꯕ ꯁ꯭ꯋꯥꯏꯗ ꯊꯤꯕꯗ ꯑꯗꯒꯤ ꯑꯝ ꯀꯩꯅꯣ ꯈꯣꯏꯒꯤ ꯁꯣꯔꯣꯛ ꯂꯝꯖꯥꯎꯗꯖꯨ ꯁꯟ ꯀꯩꯀꯥꯖꯦ ꯑꯝꯕꯣꯛ ꯊꯥꯗꯣꯛꯅꯗꯕꯅꯤ ꯀꯣ ꯁꯟꯊꯤꯒꯖꯦ ꯑꯝꯇ ꯇꯥꯗ꯭ꯔꯦꯕ ꯑꯗꯨꯅ ꯁꯟ ꯂꯣꯏꯕ ꯈꯪꯕ ꯖꯒꯥꯗꯒ ꯆꯠꯂꯒ ꯑꯗꯨꯝ ꯁꯟꯊꯤ ꯂꯧꯕ ꯆꯠꯅꯩꯌꯦꯕꯥ ꯑꯗꯨꯒ ꯁꯪꯒꯣꯝꯖꯤꯖꯨ ꯁꯨꯃꯥꯏꯅ ꯇꯧꯋꯦꯕ ꯑꯥꯈꯣꯏꯒꯤꯗꯤ ꯑꯥ ꯃꯤꯅ ꯑꯗꯨꯝ ꯈꯣꯏꯒꯤ ꯑꯥ ꯒꯥꯔꯤ ꯃꯆꯥꯗ ꯇꯧꯔꯒꯅꯦ ꯃꯥꯅ ꯈꯥꯎ ꯑꯝꯗ ꯍꯥꯞꯄꯒ ꯈꯣꯏꯒꯤ ꯎꯝ ꯀꯅꯣ ꯆꯦꯈꯥꯎꯖꯤꯗ ꯎꯝ ꯃꯥꯒꯤ ꯂꯤꯇꯔ ꯑꯃꯃꯝ ꯑꯃꯃꯝꯒꯤ ꯆꯥꯡꯖꯦ ꯀꯤꯔ ꯀꯤꯔꯒ ꯑꯣꯏꯅ ꯃꯣꯏꯅ ꯊꯥꯕ ꯂꯥꯛꯑꯦꯕ ꯈꯝꯕ꯭ꯔꯥ ꯑꯗꯨꯗꯨꯅ ꯑꯃꯨ ꯑꯩꯈꯣꯏꯅ ꯅꯨꯡꯇꯤꯒꯤ ꯄꯩꯁꯥ ꯄꯤꯔ ꯂꯧꯒꯦ ꯍꯥꯏꯖꯨ ꯌꯥꯏ ꯑꯗꯨꯒ ꯊꯥꯒꯤ ꯑꯣꯏꯅ ꯈꯣꯏꯅꯅꯦ ꯄꯨꯂꯞ ꯑꯣꯏꯅ ꯄꯤ ꯊꯣꯛꯀꯦ ꯍꯥꯏꯖꯨ ꯌꯥꯏꯕꯀꯣ ꯑꯗꯨꯃꯥꯏ ꯇꯧꯔꯒ ꯂꯩꯅꯩꯌꯦꯕꯀꯣ ꯈꯣꯏ ꯁꯤꯗꯗꯤ ꯑꯗꯨ ꯁꯣꯔꯣꯛꯇꯁꯨ ꯑꯗꯨꯝ ꯈꯔ ꯑꯗꯨꯝ ꯑꯃ ꯑꯍꯜ ꯂꯃꯟꯅ ꯑꯗꯨꯝ ꯌꯣꯟꯕ ꯈꯣꯏ ꯊꯥꯔ ꯌꯣꯟꯕꯗꯣ ꯑꯗꯨꯃꯥꯏꯟ ꯌꯣꯟꯕꯖꯨ ꯑꯗꯨꯝ ꯂꯩꯕꯨꯗꯤ ꯂꯩꯌꯦ ꯑꯗꯨꯒ ꯍꯖꯤꯛꯀꯤ ꯈꯣꯏꯒꯤ ꯊꯥꯕ ꯂꯥꯛꯄꯗꯣ ꯅꯨꯄꯥ ꯑꯝꯅ ꯑꯗꯨꯝ ꯊꯥꯕ ꯂꯥꯛꯑꯦꯕꯀꯣ ꯃꯥꯒꯤꯅ ꯑꯃꯨꯛ ꯑꯩꯈꯣꯏꯅ ꯊꯥ ꯊꯥꯒꯤ ꯑꯣꯏꯅ ꯑꯗꯨꯃꯥꯏꯅ ꯊꯤꯔꯒ ꯂꯧꯅꯕ ꯑꯗꯨꯃꯥꯏ ꯇꯧꯔꯦ
ꯁꯟꯁꯨ ꯂꯣꯏ ꯂꯩꯅꯔꯝꯃꯦ ꯑꯗꯒꯤ ꯑꯈꯣꯏꯒꯤ ꯁꯨꯝ ꯍꯥꯏꯗꯤ ꯑꯩꯈꯣꯏꯒꯤ ꯂꯩꯔꯛꯁꯤꯗꯁꯨꯀꯣ ꯁꯟꯖꯦ ꯏꯃꯨꯡ ꯈꯨꯗꯤꯡꯒꯤ ꯂꯣꯏꯅꯔꯝꯃꯦꯕ ꯑꯗꯨꯅ ꯁꯪꯒꯣꯝ ꯀꯩꯀꯩꯖꯨ ꯑꯗꯨꯝ ꯋꯥꯠꯇꯕ ꯑꯗꯨꯅꯁꯨ ꯍꯥꯏꯗꯤ ꯑꯥꯍꯟꯈꯩꯁꯦ ꯃꯁꯥ ꯐꯕꯖꯥꯠꯅꯤ ꯂꯐꯣꯏ ꯁꯪꯒꯣꯝ ꯌꯦꯔꯨꯝꯁꯦ ꯑꯗꯨꯝ ꯆꯥꯗꯣꯏꯅꯦꯕ ꯑꯥꯈꯣꯏ ꯄꯨꯄꯨ ꯍꯣꯏ ꯈ ꯂꯩꯕꯀꯥꯟꯗ ꯁꯨꯝ ꯈꯪꯉꯦꯕꯥ ꯃꯥꯏꯗꯤ ꯋꯥꯠꯄ ꯌꯥꯗꯦ ꯌꯦꯟꯁꯨ ꯌꯦꯟ ꯃꯔꯨꯝ ꯑꯐꯕ ꯑꯥꯈꯣꯏꯒꯤ ꯃꯩꯇꯩ ꯌꯦꯟꯒꯤ ꯃꯔꯨꯝ ꯀꯣꯛꯄ ꯆꯥꯗꯣꯏꯅꯤ ꯑꯗꯩ ꯃꯥꯗꯤ ꯀꯩꯅꯣ ꯇꯧꯋꯦ ꯍꯥꯏꯕ ꯑꯥ ꯀꯣꯍꯤꯗꯨꯒ ꯃꯃꯨꯠꯇꯤꯒ ꯇꯧꯔꯒ ꯊꯛꯄꯗꯣ ꯑꯗꯨꯃꯥꯏ ꯇꯧꯕꯁꯨ ꯊꯛꯑꯦ ꯍꯥꯏꯗꯤ ꯅꯞ ꯅꯝꯈꯥꯏꯔꯒ ꯑꯥꯉꯧꯕ ꯁꯔꯨꯛꯇꯨꯅ ꯌꯥꯎꯍꯟꯗꯕꯤꯀꯣ ꯑꯗꯨꯃꯥꯏꯅ ꯇꯧꯔ ꯊ ꯄꯁꯨꯨ ꯌꯥꯎꯋꯦ ꯑꯗꯒꯤ ꯁꯪꯒꯣꯝꯁꯨ ꯁꯟꯒꯤ ꯁꯪꯒꯣꯝ ꯑꯣꯏꯖꯔꯦ ꯑꯗꯨꯃꯥꯏ ꯇꯧꯔꯒ ꯑꯗꯨꯝ ꯆꯥꯔꯝꯕꯅꯤꯅ ꯑꯗꯨꯝ ꯃꯁꯥ ꯃꯎ ꯐꯗꯅ ꯈꯣꯠꯇꯅ ꯇꯧꯔꯒ ꯌꯥꯝ ꯀꯨꯏꯅ ꯂꯩꯔꯝꯃꯦ ꯍꯥꯏꯗꯤ ꯑꯥꯍꯟꯈꯩꯗꯤ ꯑꯥꯌꯥꯝꯕꯅ ꯃꯁꯥ ꯐꯩ ꯑꯗꯨ ꯅꯣꯏꯅ ꯑꯃꯨꯛ ꯈꯤꯇꯪ ꯍꯥꯏꯒꯠꯈꯤꯕꯅꯤꯅ ꯈꯤꯇꯪ ꯍꯥꯏꯗꯤ ꯑꯩꯈꯣꯏꯔꯣꯝꯗꯒꯤꯅ ꯑꯃꯨꯛ ꯈꯔ ꯆꯥꯎꯈꯠꯄꯗꯣ ꯍꯦꯟꯅ ꯊꯨꯅꯩ
ꯍꯦꯟꯒꯤꯕꯅꯤꯅ ꯗꯨ ꯈꯤꯇꯪ ꯈꯣꯏ ꯃꯇꯝꯒ ꯅꯣꯏ ꯃꯇꯝꯒꯗꯤ ꯑꯗꯨꯝ ꯈꯦꯠꯅꯔꯅꯦꯕꯀꯣ ꯭ꯈꯣꯏ ꯃꯇꯝꯗꯅ ꯑꯃꯨꯛ ꯑꯗꯨꯝ ꯔꯥ ꯍꯥꯏꯗꯤ ꯊꯥꯏꯅꯤꯡꯉꯥꯏꯒꯤ ꯇꯥꯏꯞ ꯂꯩꯔꯝꯕꯗꯣ ꯑꯗꯨꯝ ꯌꯨꯝ ꯃꯤꯄꯨꯝ ꯈꯨꯗꯤꯡꯒꯤ ꯈꯨꯅꯨ ꯂꯣꯏꯔꯝꯃꯤ ꯃꯩꯇꯩ ꯌꯦꯟ ꯂꯣꯏꯔꯝꯃꯤ ꯑꯗꯒꯤ ꯉꯥꯅꯨ ꯂꯣꯏꯔꯝꯃꯤ ꯁꯟ ꯂꯣꯏꯔꯝꯃꯤ ꯑꯗꯨꯃꯥꯏꯅ ꯇꯧꯔꯒ ꯂꯩꯔꯝꯃꯦꯕ
ꯑꯥꯗꯨꯅꯦ ꯊꯥꯏꯅꯒꯤ ꯑꯥꯍꯟꯒꯩꯗꯤꯅꯦ ꯃꯣꯏ ꯆꯥꯛ ꯆꯥꯛ ꯆꯥꯕꯒꯤ ꯇꯣꯛꯑꯝꯗꯥꯏ ꯁꯤꯖꯩꯖꯤꯗꯀꯣ ꯆꯥꯛꯁ ꯑꯥꯗꯨꯝ ꯑꯃꯅꯤꯁꯤꯅ ꯑꯗꯨꯝ ꯃꯣꯏ ꯁꯪꯒꯣꯝ ꯇꯣꯠꯂꯒ ꯑꯥꯗꯩ ꯂꯐꯣꯏ ꯍꯥꯞꯆꯤꯜꯂꯒ ꯇꯧꯔꯒꯅꯦ ꯑꯥꯗꯒꯤ ꯎꯝ ꯆꯨꯍꯤ ꯑꯥꯗꯨꯃꯥꯏꯅ ꯇꯧꯔ ꯇꯧꯔꯒ ꯑꯗꯨꯝ ꯆꯥꯕꯖꯦ ꯈꯣꯏꯖꯨ ꯊꯦꯡꯅꯑꯦꯕ ꯈꯣꯏ ꯕꯥꯣꯏ ꯑꯗꯨꯝ ꯆꯥꯏꯕ ꯈꯣꯏ ꯃꯥꯗꯤ ꯀꯌꯥ ꯆꯥꯒꯟꯗꯦ ꯕꯕꯥ ꯌꯥꯝ ꯆꯥꯒꯜꯂꯦ ꯑꯥꯗꯒꯤ ꯈꯣꯏ ꯊꯪꯅꯕꯗ ꯂꯩꯕ ꯈꯣꯏꯒꯤ ꯏꯃꯥꯕꯣꯛꯍꯣꯏ ꯀꯩꯍꯣꯏ ꯃꯌꯥꯝꯁꯦ ꯃꯣꯏꯖꯨꯅꯦ ꯆꯥꯛ ꯇꯣꯛꯑꯝꯗꯥꯏ ꯁ꯭ꯋꯥꯏꯖꯤꯗ ꯁꯪꯒꯣꯝ ꯑꯥꯗꯒꯤ ꯂꯐꯣꯏ ꯁꯤ ꯅꯣꯡꯃꯒꯤ ꯋꯥꯠꯇꯕꯤꯗꯅꯦ ꯑꯥꯗꯨꯝ ꯆꯥꯏꯕ ꯑꯗꯨꯅꯖꯨ ꯑꯣꯏꯕꯖꯥꯠꯅꯤ ꯃꯣꯏꯖꯦ ꯃꯁꯥ ꯃꯎꯖꯦ ꯑꯗꯨꯝ ꯀꯟ ꯀꯟ ꯂꯥꯎꯔ ꯂꯩꯔꯤꯖꯤ ꯑꯥꯗꯤ ꯈꯣꯏꯗꯤ ꯀꯩꯅꯣꯒ ꯌꯥꯝ ꯊꯦꯡꯅꯔꯛꯏꯗ ꯎꯝ ꯑꯥꯈꯣꯏꯒꯤ ꯑꯥ ꯁꯟꯊꯤꯖꯤꯅ ꯃꯨꯛ ꯁꯟꯊꯤꯖꯩ ꯁꯥꯔꯒꯀꯣ ꯎꯝ ꯈꯣꯏꯒꯤ ꯅꯨꯡꯁꯥꯗ ꯐꯧꯗꯣꯛꯑꯒ ꯀꯪꯉꯀꯥꯟꯗ ꯑꯩꯈꯣꯏ ꯀꯩ ꯍꯥꯏꯅꯤ ꯆꯥꯛ ꯊꯣꯡꯕꯗ ꯑꯗꯒꯤ ꯐꯨꯡꯒꯥꯗ ꯀꯩꯗ ꯃꯩ ꯍꯧꯅꯅꯕ ꯒꯤ ꯁꯤꯡ ꯑꯣꯏꯅꯔꯝꯃꯤꯕ ꯈꯝꯕ ꯃꯇꯝ ꯑꯃꯗ ꯍꯧꯖꯤꯛꯄꯨꯗꯤ ꯎꯈꯤꯗ꯭ꯔꯦꯀꯣ ꯑꯗꯨꯃꯥꯏ ꯇꯧꯔꯒ ꯁꯤꯡ ꯑꯣꯏꯅꯔꯝꯃꯤ ꯑꯗꯒꯤ ꯑꯗꯨꯒꯤ ꯎꯠꯇꯨꯅ ꯑꯃꯨꯛ ꯏꯪꯈꯣꯜꯗ ꯀꯩꯗ ꯑꯃꯨꯛ ꯆꯥꯔꯒ ꯃꯅꯥ ꯃꯁꯤꯡ ꯀ ꯀꯥꯁꯦ ꯑꯃꯨꯛ ꯐꯅꯅꯕ ꯃꯣꯏꯒꯤ ꯍꯥꯔ ꯑꯃꯨꯛ ꯑꯣꯏꯅꯔꯝꯃꯦꯕ ꯑꯗꯣ ꯍꯧꯖꯤꯛꯀꯥꯟꯗꯤ ꯑꯃꯠꯇ ꯎꯈꯤꯗ꯭ꯔꯦ ꯍꯥꯏꯕ ꯍꯧꯖꯤꯛꯇꯤ ꯍꯥꯔꯁꯦ ꯂꯩꯔ ꯂꯩꯔꯒ ꯑꯗꯨꯝ ꯆꯥꯏꯅꯔꯦꯗꯅꯀꯣ ꯊꯥꯏꯅꯗꯤ ꯁꯟꯊꯤ ꯁꯌꯨꯡ ꯀꯔꯤ ꯀꯔꯥ ꯃꯌꯥꯝꯁꯤꯅ ꯑꯗꯨꯝ ꯍꯥꯔ ꯑꯣꯏꯔꯛꯏꯅꯦꯕ ꯈꯦꯠꯅꯕ ꯍꯥꯏꯁꯦ ꯍꯧꯖꯤꯛ ꯃꯇꯝꯁꯤꯒ ꯐꯔꯦ ꯑꯩ ꯉꯥꯛꯇꯪ ꯊꯝꯒꯦꯀꯣ
ꯑ ꯊꯝꯃꯣ ꯊꯝꯃꯣ